ꯃꯊꯪ ꯈꯪꯗꯔꯥ ꯅꯪ ꯇꯧꯔꯣ ꯑꯩ ꯁꯤꯅ ꯑꯔꯣꯏꯕꯅꯦ
ꯇꯧꯔꯛꯀꯦ ꯇꯧꯔꯛꯀꯦ ꯑꯩꯒꯤ ꯌꯥꯝ ꯂꯩꯌꯦ
ꯎꯛꯈꯦ ꯁꯤꯄꯥꯏ ꯋꯥꯔꯤ ꯇꯧꯔꯒ
ꯅꯪꯒꯤ ꯍꯥꯟꯅ ꯂꯣꯏꯈ꯭ꯔꯣꯅ ꯑꯩꯅ ꯇꯧꯕꯤꯗꯕꯅꯤꯗ
ꯎꯝ ꯄꯨꯄꯇꫭ ꯃꯥꯁꯨ ꯂꯩꯔꯉ ꯀꯩꯅꯣꯃꯥ ꯑꯦꯛꯆꯦꯟꯖ ꯇꯧꯔꯒ ꯇꯧꯔꯁꯦ ꯁꯤꯐꯥꯏ ꯃꯇꯥꯡꯗ ꯍꯥꯏꯔꯒ ꯑꯁ ꯁꯤꯄꯥꯏꯁꯦ ꯎꯝ ꯅꯪ ꯁꯤꯐꯥꯏ ꯍꯥꯏꯔꯒ ꯀꯔꯤ ꯋꯥꯈꯟꯗ ꯂꯥꯛꯀꯦ ꯅꯪ ꯅꯪꯒꯤꯗꯃꯛꯇ ꯍꯥꯏꯕꯗꯤ ꯗꯨꯝ ꯑꯣꯐꯤꯁꯦꯜ ꯍꯥꯏꯒꯦꯁꯦ
ꯁꯤꯄꯥꯏ ꯑꯩꯗꯤ ꯁꯤꯐꯥꯏ ꯄꯥꯝꯗꯦꯗ
ꯆꯥ
ꯍꯥꯏꯕꯗꯤ ꯁꯤꯕꯥꯏ ꯇꯧꯔꯗꯤ ꯐꯦꯃꯤꯂꯤꯒ ꯌꯥꯝ ꯂꯥꯞꯅ ꯒꯩꯔꯦꯗꯅ ꯍꯥꯏꯗꯤ ꯁꯨꯇꯤꯒꯨꯝꯕꯁꯨ ꯌꯥꯝ ꯑꯗꯨꯝ ꯆꯍꯤ ꯑꯃꯗ ꯌꯥꯝꯗꯦꯗꯥ ꯄꯤꯕꯗꯣ
ꯔꯣꯃꯦꯟꯁ ꯇꯧ ꯌꯥꯔꯣꯏꯗꯅ
ꯑꯩꯗꯤ ꯐꯦꯃꯤꯂꯤꯒꯁꯨ ꯌꯥꯝ ꯂꯥꯞꯅꯔꯦ ꯅꯪ ꯍꯌꯦꯡꯋꯥꯏ ꯅꯨꯄꯤ ꯊꯤꯔꯦ ꯍꯥꯏꯔꯁꯨ ꯅꯨꯄꯤ ꯒꯁꯨ ꯑꯗꯨꯝ ꯂꯞꯅꯔ ꯂꯩꯔꯦꯗꯅ ꯑꯗꯨꯗꯣ ꯅꯨꯡꯉꯥꯏ ꯅꯨꯡꯉꯥꯏꯔꯣꯏꯕꯀꯣ ꯑꯗꯨꯒꯤ ꯁꯤꯕꯥꯏꯗꯤ ꯄꯥꯝꯗꯦ
ꯑꯠꯊꯤꯏ
ꯅꯨꯡꯉꯥꯏꯔꯣꯏꯕꯀꯣ ꯅꯪꯒꯤ ꯐꯦꯃꯤꯂꯤꯗꯨꯁꯨ ꯅꯪꯒꯤ ꯑꯗꯨꯝ ꯁꯤꯕꯥꯏ ꯇꯧꯕ ꯐꯦꯃꯤꯂꯤꯗꯣ
ꯑꯥ
ꯑꯗꯨꯝ ꯃꯆꯥꯗꯨ ꯂꯥꯞꯅ ꯂꯩꯕꯅꯤꯅ ꯅꯨꯡꯉꯥꯏꯇꯕꯅꯦꯕ
ꯃꯥꯅꯦ ꯃꯥꯅꯦ ꯃꯥꯅꯦ ꯑ ꯍꯥꯁ ꯈꯪꯗ꯭ꯔꯦ
ꯎꯝ ꯂꯥꯡꯉꯗꯤ ꯍꯥꯏꯌꯨꯀꯣ
ꯎꯝ ꯈꯔ ꯈꯔꯗꯤ ꯇꯥꯏꯌꯦꯗꯨ ꯑꯗꯨ ꯑꯣꯏꯔꯁꯨ ꯑꯗꯨꯝ ꯌꯥꯏꯗ
ꯃꯣꯏ ꯁꯤꯗ ꯀꯣꯜ ꯇꯧꯔꯥ ꯗꯝ ꯂꯥꯡꯕ
ꯎꯝ
ꯑꯗꯨꯒꯤꯅꯦꯗ ꯅꯪꯗꯤ ꯕꯣꯜ ꯌꯦꯡꯒꯗ꯭ꯔꯣ
ꯉꯁꯤꯒꯤꯗꯤ ꯌꯦꯡꯗꯧ ꯃꯥꯟꯗ꯭ꯔꯦ ꯇꯨꯝꯅꯤꯡꯕ ꯍꯧꯔꯦ ꯉꯔꯥꯡꯁꯨ ꯑꯗꯨꯝ ꯇꯨꯝꯊꯣꯛꯈꯤꯕꯗꯣ
ꯑꯣ ꯉꯔꯥꯡꯗꯣ ꯃꯦꯁꯦꯁ ꯍꯟꯒꯗ꯭ꯔꯥ ꯍꯥꯏꯔꯒ ꯍꯟꯗꯕ ꯅꯪꯗꯣ ꯎꯗꯦꯕ
ꯀ ꯒꯦꯟ ꯇꯥꯗꯦ ꯉꯔꯥꯡ ꯀꯃꯥꯏꯅ ꯇꯨꯝꯈꯤꯕꯔꯝꯗꯦ ꯅꯪꯁꯨ ꯇꯥꯠꯄꯒꯤꯅꯤꯅꯦ
ꯇꯞꯗꯤ ꯀꯔꯤ
ꯀꯅꯥꯕꯨꯁꯨ ꯋꯥꯔꯤ ꯁꯥꯗꯦ ꯍꯥꯏꯔꯒ ꯑꯩꯅꯦꯁꯁ ꯊꯥꯕꯗ ꯍꯂꯛꯂꯛꯇꯔꯒ ꯇꯧꯅꯔꯦ
ꯀꯔꯤ ꯇꯄ꯭ꯔꯣ ꯊꯨꯕꯅꯦ ꯊꯨꯔꯁꯨ ꯅꯪ ꯍꯥꯟꯅ ꯇꯨꯝꯈ꯭ꯔꯕꯅꯤꯔꯣ
ꯑꯩ ꯇꯦꯛꯁ ꯇꯧꯔꯣ ꯇꯪꯈꯥꯏ ꯇꯨꯝꯈꯤꯕꯅꯤꯅꯦ ꯉꯔꯥꯡꯗ ꯀꯃꯥꯏ ꯇꯧ ꯈꯪꯗꯦ ꯑꯋꯥꯠꯄꯗ ꯇꯪꯈꯥꯏꯗ ꯂꯩꯔꯝꯃꯤ ꯀꯔꯤ ꯀꯔꯤ ꯇꯦꯛꯁ ꯇꯧ ꯑꯣꯏꯔꯁꯨ ꯈꯪꯗꯦ
ꯅꯪ ꯑꯗꯨꯝ ꯍꯟꯗ꯭ꯔꯦꯗ ꯑꯗꯨꯩ ꯑꯗꯨꯝꯃꯝꯃꯅꯤ ꯈꯜꯂꯒ ꯍꯥꯏꯗꯤ ꯁꯤꯅ ꯑꯗꯨꯝ ꯇꯧꯋꯦꯕꯀꯣ ꯃꯦꯁꯦꯁꯇꯣ ꯑꯗꯨꯗꯒꯦ ꯑꯗꯨꯝ ꯇꯨꯝꯉꯝꯃꯅꯤ ꯈꯜꯂꯒ ꯑꯩꯁꯨ ꯑꯗꯨꯝ ꯇꯨꯝꯈ꯭ꯔꯦ
ꯐꯩꯅꯦ ꯅꯪꯅ ꯒ꯭ꯌꯥꯟ ꯇꯥꯕꯤꯔꯗꯤ
ꯁ
ꯎꯝ
ꯃꯤꯅ ꯇꯨꯝꯈꯤꯕꯗꯣ ꯑꯩꯅ ꯀꯔꯤ ꯍꯥꯏꯒꯦꯔꯣ
ꯎꯝ ꯅꯪ ꯂꯣꯟ ꯅꯪ ꯂꯣꯟ ꯀꯌꯥ ꯉꯥꯡꯕ ꯉꯝꯕ꯭ꯔꯣ ꯂꯣꯟꯕ ꯉꯝꯕ꯭ꯔꯣ
ꯎꯝ ꯑꯩ ꯅꯍꯥꯟꯅ ꯍꯥꯏꯈ꯭ꯔꯕꯗꯨꯗꯤ
ꯀꯥꯎ ꯊꯣꯛꯇ꯭ꯔꯦ ꯅꯣꯠ ꯑꯅꯤ ꯍꯥꯏꯕ꯭ꯔꯣ ꯅꯪꯕꯨꯣ ꯑꯍꯨꯝ
ꯃꯅꯤꯄꯨꯔꯤꯗꯤ ꯃꯅꯤꯄꯨꯔꯤ ꯂꯩꯔꯦꯅ ꯑꯗꯨꯒ ꯅꯦꯄꯥꯂꯤ ꯁꯨ ꯉꯥꯡꯕ ꯉꯝꯃꯦ ꯎ ꯀ ꯍꯤꯟꯗꯤꯁꯨ ꯇꯨꯃ ꯈꯔ ꯈꯥꯏ
ꯏꯪꯂꯤꯁꯁꯨ
ꯁꯨ ꯉꯥꯡꯉꯦ ꯇꯝ
ꯑꯩꯩꯅ ꯑꯗꯨꯗꯦ
ꯑꯗꯨ ꯌꯥꯝ ꯉꯥꯡꯕꯗꯤ ꯅꯠꯇꯦꯗꯪ ꯑꯗꯨꯝ ꯉꯥꯡꯅꯗꯕꯅꯤꯅꯀꯣ ꯑ ꯏꯪꯂꯤꯁ ꯑꯗꯨꯝ ꯃꯔꯛ ꯃꯔꯛꯇ ꯑꯗꯨꯝ ꯍꯥꯏꯕ ꯋꯥꯅꯤ ꯑꯗꯨꯝ ꯇꯣꯏꯅ ꯏꯪꯂꯤꯁ ꯉꯥꯡꯅꯕ ꯃꯤ ꯂꯩꯇꯦ
ꯑꯆꯥꯦ
ꯎ
ꯅꯪꯒꯤ ꯅꯪꯒꯤ ꯅꯨꯄꯥꯁꯤꯡꯁꯦ ꯑꯌꯥꯝꯕ ꯃꯩꯇꯩ ꯑꯣꯏꯅ ꯇꯥꯔꯦ
ꯎꯝ ꯍꯩꯃꯥ
ꯎ
ꯎ
ꯃꯩꯇꯩꯂꯣꯟꯝꯗ ꯑꯌꯥꯝꯕ ꯋꯥꯔꯤ ꯁꯥꯏ ꯏꯪꯂꯤꯁ ꯉꯥꯡꯅꯉꯥꯏ ꯂꯩꯇꯦꯗꯤ ꯅꯪꯒꯤ ꯅꯪꯒꯤ ꯀꯇꯦꯛꯒ ꯂꯤꯁꯇ ꯂꯩꯕꯁꯦ ꯑꯌꯥꯝꯕ ꯃꯩꯇꯩ ꯅꯨꯄꯥ ꯇꯥꯔꯦꯕ
ꯑꯩꯅ ꯍꯥꯏꯕꯗꯤ ꯃꯩꯇꯩ ꯉꯥꯛꯇ ꯉꯥꯡꯗꯦꯍꯦ ꯑꯩꯈꯣꯏ ꯑꯩꯈꯣꯏꯒꯤ ꯃꯤꯁꯨ ꯌꯥꯝ ꯂꯩꯗꯅ ꯏꯃꯥꯟꯅꯕꯤꯁꯤꯡꯗ
ꯎꯝꯝ
ꯑꯗꯣ ꯏꯪꯂꯤꯁ ꯉꯥꯡꯅꯒꯗꯕ ꯃꯤꯗꯣ ꯂꯩꯇꯦ ꯍꯋꯥꯅꯤꯗ ꯂꯣꯏꯅ ꯈꯪꯉꯤꯗꯅ ꯃꯅꯤꯄꯨꯔꯤ ꯂꯦꯡꯒ꯭ꯋꯦꯁꯇꯤ ꯑꯗꯨꯝ ꯃꯅꯤꯄꯨꯔꯗꯗꯤ ꯀꯃꯟ ꯂꯦꯡꯒ꯭ꯋꯦꯁꯅꯤꯅ ꯑꯗꯨ ꯍꯥꯏꯕꯥ ꯋꯥꯅꯦ ꯑꯗꯨ ꯅꯪꯒꯁꯨ ꯏꯪꯂꯤꯁ ꯉꯥꯡꯅꯕ ꯌꯥꯕ ꯅꯠꯇꯦꯅ ꯃꯅꯤꯄꯨꯔꯤ ꯂꯣꯟ ꯈꯪꯉꯒ
ꯑ ꯌꯥꯗꯦ ꯌꯗꯦ
ꯒ
ꯁꯦ
ꯑꯩꯒꯤ ꯀꯟꯇꯦꯛꯁꯤꯒꯤ ꯃꯩꯇꯩ ꯅꯨꯄꯥ ꯑꯩꯒꯤ ꯐ꯭ꯔꯦꯟ ꯍꯥꯟꯅꯗꯤ ꯂꯩꯔꯝꯃꯦ ꯑꯗꯣ ꯍꯧꯖꯤꯛꯇꯤ ꯂꯩꯇ꯭ꯔꯦ ꯍꯥꯏꯕꯗꯤ ꯃꯣꯏꯗꯤ ꯅꯨꯄꯤ ꯌꯥꯝ ꯉꯟꯅ ꯊꯤꯔꯦꯕꯀꯣ
ꯎꯝ
ꯍꯟꯗꯛꯇꯁꯨ ꯏꯃꯥꯟꯅꯕ ꯑꯃ ꯅꯨꯄꯤ ꯊꯤ ꯅꯨꯄꯤ ꯆꯦꯜꯂꯦ ꯍꯥꯏꯌꯦꯕꯥ ꯂꯨꯍꯣꯡ ꯅꯤ ꯃꯣ ꯍꯥꯏꯕꯒꯣ
ꯎꯝ
ꯑꯗꯨ ꯑꯌꯥꯝꯕ ꯁꯨꯃꯥꯏꯅ ꯂꯣꯏꯅ ꯆꯠꯈ꯭ꯔꯦ
ꯁ ꯅꯨꯄꯤ ꯊꯤꯕ ꯃꯇꯝ ꯌꯥꯎꯔꯕꯅꯤꯅ ꯀꯔꯤ ꯀꯔꯤ ꯍꯥꯏꯒꯅꯤ ꯍꯧꯖꯤꯛꯇꯤ
ꯎꯝ ꯃꯇꯝ ꯌꯧꯗ꯭ꯔꯤꯗ ꯃꯣꯏ ꯑꯉꯥꯡ ꯑꯣꯏꯔꯤꯗ ꯌꯥꯝꯅ
ꯅꯪꯒꯤ ꯕꯦꯠꯁ ꯅꯠꯇ꯭ꯔꯣ
ꯑꯩꯒꯤ ꯕꯦꯁ ꯑꯩꯉꯣꯟꯗꯒꯤꯁꯨ ꯈꯤꯇꯪ ꯑꯉꯥꯡ ꯑꯣꯏꯕ ꯍꯥꯏꯗꯤ ꯃꯣꯏ ꯂꯨꯍꯣꯡꯕ ꯃꯇꯝꯗꯣ ꯌꯥꯝ ꯆꯥꯟꯅꯗꯕꯀꯣ ꯌꯥꯝ ꯋꯥꯅꯤꯗꯥ ꯅꯪꯒꯤ ꯄꯨꯟꯁꯤꯗꯨ ꯑꯗꯨꯗꯤ ꯌꯥꯝ ꯉꯟꯅ ꯂꯨꯍꯣꯡꯕꯁꯨ ꯐꯠꯇꯦꯗ ꯑꯗꯨ ꯂꯥꯁ ꯂꯥꯁ ꯌꯔꯥ ꯀꯌꯥ ꯅꯤꯗꯤ ꯐꯥꯔꯦꯕ ꯀꯣ ꯑꯩꯒꯤ ꯏꯃꯥꯟꯅꯕ ꯑꯃ ꯂꯩꯌꯦꯕꯀꯣ ꯃꯥꯗꯣ ꯅꯨꯄꯤ ꯆꯦꯟꯕ ꯅꯨꯄꯤꯗꯨꯁꯨ ꯌꯥꯝ ꯑꯉꯥꯡ ꯑꯣꯏꯕ
ꯎꯝ
ꯑꯉꯥꯡꯅꯦ ꯑꯩꯉꯣꯟꯗꯒꯤ ꯍꯦꯟꯅꯌꯥꯝ ꯑꯉꯥꯡ ꯑ ꯆꯦꯟꯕ ꯀꯥꯟꯗ ꯂꯨꯍꯣꯡꯈ꯭ꯔꯦꯕꯀꯣ ꯑꯗꯨꯒ ꯂꯨꯍꯣꯡꯕ ꯃꯇꯨꯡꯗ ꯅꯨꯄꯤꯗꯣ ꯃꯥꯒꯤ ꯃꯌꯨꯝꯗ ꯉꯥꯛꯇꯥ ꯆꯠꯄ ꯑꯃ ꯑꯉꯥꯡꯅꯤꯅ ꯉꯟꯅꯁꯨ ꯍꯧꯒꯠꯄ ꯍꯧꯒꯠꯇ꯭ꯔꯦ ꯑꯗꯨꯝ ꯆꯥꯛꯀꯨꯝꯕ ꯊꯣꯡꯕꯁꯨ ꯊꯣꯡꯗ꯭ꯔꯦꯕ ꯃꯥꯗꯤ
ꯑꯥ
ꯌꯨꯝ ꯄꯥꯜꯂꯒ ꯑꯌꯨꯛ ꯄꯨꯡ ꯇꯔꯥꯗ ꯍꯧꯒꯠꯂꯦꯌꯦ
ꯁꯤꯅꯦ ꯍꯥꯏꯗꯗꯦ
ꯅꯨꯡꯉꯥꯏꯅ ꯍꯧꯒꯠꯄꯅꯤꯅ ꯅꯨꯄꯤꯗꯨꯅ ꯃꯥꯏ ꯑꯩꯒꯤ ꯏꯃꯥꯟꯅꯕꯕꯨ ꯑꯃꯒꯤ ꯌꯨꯝꯗ ꯂꯩꯁꯦꯅ ꯍꯥꯏꯕꯀꯣ ꯌꯥꯑꯣꯡ ꯏꯟꯁꯦꯅ ꯍꯥꯏꯕ ꯑꯗ ꯅꯨꯄꯥꯅ ꯌꯥꯗꯕꯒꯤ ꯃꯣꯏ ꯍꯧꯖꯤꯛ ꯗꯤꯚꯣꯔꯁ ꯇꯧꯔ ꯂꯩꯔꯦꯀꯣ ꯗꯨꯀꯥꯟꯗꯤꯅ ꯄꯥꯕ
ꯈꯟꯅꯗꯦ ꯈꯟꯅꯗꯦ ꯍꯧꯖꯤꯛꯄꯨꯗꯤ ꯅꯪ ꯅꯨꯄꯥ ꯆꯦꯂꯒꯦ ꯍꯥꯏꯗꯤ ꯀꯅꯥꯝꯁ ꯊꯤꯡꯕ ꯉꯝꯕ ꯌꯥꯕꯁꯨ ꯅꯠꯇꯦ ꯆꯦꯂꯁꯤꯔꯣ
ꯑꯗ
ꯉꯗ ꯑ ꯂ ꯅꯪ ꯆꯤꯡ ꯅꯪ ꯌꯥꯔꯗꯤ ꯆꯠꯂꯗꯤ ꯅꯪ ꯅꯣꯏ ꯐꯦꯃꯤꯂꯤ ꯅꯣꯏ ꯏꯃꯨꯡꯅ ꯀꯔꯤ ꯍꯥꯏꯔꯒꯗꯣ ꯁꯥꯏꯔꯣꯏꯗꯅ
ꯎ ꯆꯥꯏꯗꯁꯅꯂꯤ
ꯉꯟꯗ꯭ꯗ ꯍꯥꯏ ꯉꯂꯥꯒ
ꯅꯪ ꯅꯪ ꯏ꯭ꯔꯦ ꯪꯒꯤ ꯐ ꯐꯤꯔꯣꯜꯁꯤꯗꯨ ꯀꯔꯤ ꯕꯦꯛ ꯃꯆꯥ ꯑꯃꯗ ꯊꯃꯒ ꯉꯔꯝ
ꯅ ꯃꯤ
ꯐꯥꯤ ꯐꯥꯒꯤꯗ ꯑꯩꯈꯣꯏ ꯏ ꯆꯦꯗꯨ ꯃꯥꯗ ꯆꯍꯤ ꯀꯨꯟ ꯁꯨꯗ꯭ꯔꯤꯕꯅꯤꯅ ꯂ
ꯑꯣ ꯌꯥꯝꯃꯦꯟꯅ ꯍ
ꯑꯗꯨꯅꯦ ꯂꯩꯥꯏꯁꯥ ꯐꯥꯗ꯭ꯔꯤꯕ ꯃꯇꯝꯗ ꯂꯨꯍꯣꯡꯕꯅꯤꯅ ꯑꯉꯥꯡꯁꯨ ꯉꯟꯅ ꯂꯩꯔꯦ ꯑꯁ ꯇꯉꯥꯡ ꯁꯃꯔꯤ ꯂꯩꯔꯦ ꯂꯥꯁ ꯑꯅꯤꯔꯣ ꯇ꯭ꯋꯤꯟꯁꯅꯦꯕ ꯄ ꯄꯨꯋꯥꯜ ꯂꯩꯦ ꯑꯅ ꯅꯅꯥꯖ ꯑꯃ ꯍꯥꯏꯈ꯭ꯔꯨꯝ ꯇꯧꯅ ꯅꯪ ꯅꯪ ꯍꯥꯏꯈ꯭ꯔꯨꯝ ꯇꯧꯕꯅꯦ ꯅꯪꯕꯨ ꯅꯨꯡꯁꯤ ꯑꯃ ꯇꯥꯡꯕ
ꯎꯝ ꯍꯥꯏꯗꯤ ꯍꯥꯏꯈ꯭ꯔꯦ ꯑꯉꯥꯡꯁꯨ ꯌꯥꯝꯃꯤꯅꯦ ꯃꯔꯤ
ꯑꯩꯈꯣꯏ ꯏꯆꯦ ꯑꯩꯈꯣꯏ ꯏꯆꯦꯒꯤꯗꯃꯛꯇ ꯑꯩꯈꯣꯏ ꯑꯩꯒ ꯑꯩꯒꯤ ꯏꯌꯥꯝꯕꯕꯨ ꯐꯣꯟ ꯄꯥꯏꯕꯁꯦ ꯑꯩꯈꯣꯏ ꯏꯄꯥꯅ ꯑꯩꯒꯤ ꯏꯄꯥꯅ ꯑꯁ ꯊꯤꯡꯉꯁꯤꯗꯤꯕ ꯑꯁ ꯂꯣꯏꯔꯕꯣꯅꯦ ꯅꯍꯥꯟ ꯃꯇꯝ ꯑꯃ
ꯎꯝ ꯎ ꯎ ꯎ ꯌꯥꯝꯗ ꯄꯤꯈꯤꯒ꯭ꯔꯦ ꯍꯥꯏꯕꯤꯒꯤꯔꯥ
ꯑꯣꯏ ꯃ ꯃ ꯃ ꯐꯤ ꯑꯩꯈꯣꯏ ꯑꯩꯈꯣꯏ ꯑꯩꯈꯣꯏ ꯏꯆꯦꯗꯃ ꯆꯦꯟꯗ꯭ꯔꯤꯃ ꯃꯃꯥꯡꯗꯣ
ꯑꯣ
ꯑꯗꯣ ꯃꯃꯥꯡꯗꯣ ꯐꯣꯟ ꯌꯥꯝ ꯊꯤꯡꯉ ꯍꯧꯔꯕꯅꯦꯕ ꯑꯗꯣ ꯃꯥ ꯆꯦꯟꯗꯧꯁꯨ ꯃꯇꯝ ꯈꯔ ꯊꯤꯡꯕꯅꯦꯕ
ꯑꯥ
ꯑꯣ ꯂꯥꯁꯇꯗꯤ ꯃꯁꯥꯅ ꯐꯤ ꯍꯥꯏꯕꯗꯤ ꯑꯩꯈꯣꯏ ꯏꯆꯦꯗ ꯂꯩꯇ꯭ꯔꯕꯤꯅꯦ ꯑꯩꯈꯣꯏ ꯏꯄꯥꯁꯨ
ꯎ
ꯑꯩꯈꯣꯏꯁꯨꯒꯤ ꯅꯨꯄꯥꯅꯤꯅ ꯑꯩꯈꯣꯏꯕꯨꯗꯤ ꯀꯟꯇ꯭ꯔꯣꯜ ꯇꯧꯕ ꯉꯝꯗꯦꯅ ꯃꯔꯝꯗꯨꯗꯤ ꯐꯠꯇꯕ ꯇꯧꯗ꯭ꯔꯗꯤ ꯌꯥꯔꯦꯅ ꯍꯟ ꯇꯧꯕꯅꯤꯗ ꯅꯨꯄꯤ ꯑꯣꯏꯗꯤ ꯈꯔ ꯏꯁꯇ꯭ꯔꯤꯛ ꯑꯣꯏꯅ ꯇꯧꯒꯦꯅ ꯇꯧꯔꯝꯖꯥꯠꯅꯤ ꯑꯩꯈꯣꯏ ꯏꯅꯤꯦ ꯅꯪꯗꯤ ꯀ꯭ꯂꯥꯁ ꯀꯌꯥꯗ ꯐꯣꯟ ꯄꯥꯏꯕ ꯍꯧꯒꯦ ꯃꯦꯇ꯭ꯔꯤꯛ ꯃꯔꯦꯒ
ꯑꯦꯂꯦꯛꯇ꯭ꯔꯤꯛ ꯂꯣꯏꯔꯕ ꯑꯗꯨꯗꯨꯐꯥꯎ ꯇꯁ ꯄꯥꯏꯗ꯭ꯔꯤꯗꯩꯗꯤ ꯀꯤꯄꯦꯗ ꯑꯣꯏꯅ ꯄꯕ ꯍꯉꯥꯏꯕꯅꯦ ꯑꯧ ꯀꯤꯄꯦꯗ ꯄꯥꯏꯔꯒ ꯅꯨꯡꯉꯥꯏꯕꯅꯤꯍꯦ
ꯅꯨꯡꯉꯥꯏꯗꯤ ꯅꯨꯡꯉꯥꯏꯕꯅꯤꯗ ꯑꯩꯈꯣꯏꯁꯨ ꯀꯤꯄꯦꯠꯇꯤ ꯌꯥꯎꯗꯤ ꯍꯧꯔꯛꯄꯅꯤꯅ ꯎꯝ
ꯀꯤꯄꯦꯗ ꯄꯥꯏꯔꯒ ꯇꯤꯚꯤ ꯌꯦꯡꯉꯒ ꯐꯣꯟꯗꯣ ꯌꯦꯡ ꯇꯤꯚꯤꯗ ꯃꯦꯁꯦꯁ ꯊꯥꯕ ꯉ ꯅꯣꯏꯁꯨ ꯇꯧꯔ ꯈꯪꯕꯅꯤꯅꯀꯣ ꯑꯦꯕꯤ ꯁꯤ ꯂꯩꯐꯝ ꯈꯪꯕꯅꯤꯅꯀꯣ ꯈꯨꯠꯇꯣ
ꯑꯦ ꯕꯤ ꯁꯤ ꯗꯤ ꯑꯦꯐ ꯀꯩꯅ ꯇꯧꯕꯗ
ꯌꯥꯝ ꯅꯨꯡꯉꯥꯏꯇ꯭ꯔꯥ
ꯅꯨꯡꯥꯏ ꯃꯗꯨ ꯃꯅ ꯊꯦꯡꯅ ꯅꯅꯨꯡꯉꯥꯏ ꯀꯅꯤꯅꯦ ꯕꯤꯠꯇꯣ
ꯑꯁꯤꯁꯨ ꯑꯁꯤꯗ ꯑꯩꯈꯣꯏ ꯊꯦꯡꯅꯗ꯭ꯔꯗꯤ ꯀꯩꯁꯨ ꯈꯪꯉꯝꯃꯔꯣꯏꯅꯤ ꯑ
ꯈꯪꯣ ꯏ ꯈꯪꯣꯏ
ꯑꯁꯤ ꯊꯣꯛꯄꯒꯤ ꯍꯧꯖꯤꯛ ꯀꯔꯤ ꯌ ꯆꯥꯡ
ꯑꯩꯈꯣꯏꯒꯤ ꯀꯩꯅꯣ ꯒ꯭ꯔꯨꯞꯇꯨꯗ ꯃꯤ ꯀꯌꯥ ꯀꯣꯏꯅꯔꯕ ꯈꯪꯗꯣꯏꯅꯤ
ꯍꯁ ꯅ ꯍꯧꯁꯨ
ꯀꯩꯅꯅ ꯍꯧꯖꯤꯛꯇ ꯅꯪ ꯀꯔꯤ ꯇꯥꯕ꯭ꯔꯅꯣ ꯍꯥꯏꯕꯗꯣ ꯀꯔꯤ ꯑꯣꯏꯅ ꯇꯥꯕ꯭ꯔꯣ
ꯎ ꯀꯣꯏꯅꯕ ꯀꯌꯥ ꯂꯩꯔꯕ ꯖꯥꯠꯅꯣꯍ
ꯑꯆꯥ ꯍꯣꯏ ꯍꯣꯏ ꯃꯥꯅꯦꯒꯅ
ꯈꯪꯗ꯭ꯔꯦ ꯑ ꯗꯁ
ꯈꯔꯞꯗꯤ
ꯃꯦꯁꯦꯖꯇꯗꯤ ꯅꯩꯔꯒ ꯂꯩꯍꯧꯔꯕꯅꯦꯗ ꯒ꯭ꯔꯨꯞꯇꯨꯗ
ꯅꯪꯅ ꯃꯦꯁꯦꯁ ꯊꯥꯕꯗꯤ ꯃꯤ ꯃꯈꯩ ꯁꯛ ꯈꯪꯅꯕꯒꯨꯝ ꯊꯥꯕ ꯍꯧꯔꯦ ꯍꯧꯖꯤꯛꯇꯤ ꯑꯩ ꯈꯛꯇꯅꯦ ꯃꯤ ꯀꯅꯥꯝꯁꯨ ꯇꯧꯗꯕ ꯇꯧꯗꯕ ꯍꯥꯏꯕꯗꯤ ꯋꯥꯔꯤ ꯁꯥꯗꯕ
ꯑꯗꯨ ꯅꯪꯁꯨ ꯆꯪꯉꯒ ꯍꯥꯏꯌꯣꯅꯦ ꯑꯗꯣ
ꯆꯪꯉꯒ ꯍꯥꯏꯔꯤꯁꯤ ꯈꯪꯗ꯭ꯔꯦ
ꯑꯩꯗꯤ ꯅꯨꯄꯤ ꯑꯌꯥꯝꯕ ꯑꯗꯨꯝ ꯈꯪꯅꯔꯦꯗ ꯍꯥꯏꯗꯤ ꯃꯣꯏꯅꯁꯨ ꯀꯣꯜ ꯇꯧꯔꯛꯑꯣ ꯑꯗꯨꯝ ꯍꯥꯏꯕꯀꯣ ꯑꯩꯉꯣꯟꯗ ꯉꯁꯥꯏꯁꯨ ꯍꯥꯏꯔꯝꯕꯅꯦ
ꯀꯔꯝꯕꯗꯣ
ꯑꯩꯉꯣꯟꯗ ꯀꯣꯜ ꯇꯧꯔꯛꯑꯣ ꯍꯥꯏꯅꯀꯣ ꯅꯨꯄꯤ ꯈꯔ ꯑꯗꯨꯗ ꯑꯩꯗꯣ ꯃꯩ ꯂꯥꯛꯇꯕꯀꯣ ꯕꯦꯇ꯭ꯔꯤ ꯌꯥꯎꯗꯕ
ꯑꯣ
ꯑꯗꯨꯗꯒꯤ ꯑꯩꯅ ꯕꯦꯇ꯭ꯔꯤ ꯌꯥꯎꯗꯦꯅ ꯍꯥꯏꯔꯒ ꯑꯗꯨ ꯍꯌꯦꯡ ꯇꯧꯁꯦꯅ ꯍꯥꯏꯈꯤꯕꯅꯦ
ꯎꯝ ꯅꯪꯗꯤ ꯃꯤ ꯈꯔ ꯀꯁꯇꯃꯔꯗꯤ ꯌꯥꯝ꯭ꯔꯕ ꯃꯥꯜꯂꯤꯅꯦ
ꯃꯣꯏ ꯅꯇꯁꯤ ꯃꯣꯏꯁꯤ ꯁꯅꯤꯗ ꯑꯗꯨꯗ ꯒ꯭ꯔꯨꯞꯇꯁꯨ ꯑꯩꯅ ꯑꯗꯨꯝ ꯅꯨꯄꯤ ꯈꯔ ꯄꯨꯕꯣ ꯑꯩꯅ ꯑꯗꯨꯝ ꯍꯥꯏꯗꯤ ꯀꯣꯜ ꯇꯧꯔꯛꯄꯤꯒꯦ ꯑꯗꯨꯝ ꯍꯥꯏꯕꯤꯕ ꯃꯣꯏ ꯄ꯭ꯔꯥꯏꯚꯦꯠꯇ ꯆꯒ ꯑꯗꯨ ꯊꯥꯒꯅꯤ
ꯎꯝ ꯉꯔꯥꯡ ꯅꯠꯇ꯭ꯔꯣ ꯅꯪꯅ ꯑꯩꯉꯣꯟꯗꯣ ꯑꯩꯅ ꯐꯥꯒꯤ ꯇꯧꯕꯤꯒꯦ ꯅꯪ ꯁꯥꯎꯗꯕꯅꯤ ꯀꯅꯥ ꯑꯃ ꯍꯥꯏꯕ ꯗꯣ
ꯎꯝ